ꯍꯜꯂꯣ ꯀꯝꯇꯥ ꯇꯃꯦꯂꯔꯤ ꯏꯅꯤ ꯅꯪ ꯗꯤꯌꯦ
ꯑꯩꯗꯤ ꯁꯨꯝ ꯃꯄꯥꯟꯗ ꯍꯥꯡꯆꯤꯠ ꯂꯥꯛꯔꯝꯕꯅꯦ
ꯌꯥꯝ ꯀ ꯊꯒ
ꯅꯨꯡꯉꯥꯏꯕꯅꯦ ꯑꯩꯈꯣꯏꯗꯤ ꯇꯝ ꯅꯨꯡꯉꯥꯏꯍꯦ ꯅꯣꯏꯗꯤ ꯅꯨꯡꯉꯥꯏꯇꯕ꯭ꯔꯣ
ꯀꯩ ꯅꯨꯡꯉꯥꯏꯇꯦ ꯀ꯭ꯂꯥꯁꯁꯨ ꯆꯪꯅꯤꯡꯗ꯭ꯔꯦ ꯍꯧꯖꯤꯛꯀꯥꯟꯗꯤ
ꯑꯩꯁꯨ ꯀ꯭ꯂꯥꯁꯁꯦ ꯆꯠꯂꯦꯅ
ꯑꯣ ꯀꯣꯏꯔꯛꯑꯣꯗꯅ ꯅꯣꯡꯃꯗꯤ ꯁꯨꯗ ꯎ ꯊ ꯑꯅꯤ ꯇꯧꯗꯤꯦ ꯅꯦꯛ ꯀ ꯀ꯭ꯂꯥꯁ ꯁꯤ ꯂꯥꯎꯅꯦ ꯎꯗꯕ ꯀꯔꯦ ꯍꯣꯏ ꯅꯪꯒꯤ ꯁꯤꯀꯟꯗꯤ ꯌꯥꯝꯅ ꯐꯖꯔꯝꯃꯦꯅꯦ ꯅꯥꯇ꯭ꯔꯥ ꯍꯧꯖꯤꯛꯀꯥꯟꯗꯤ ꯐꯖꯥ ꯊꯣꯛꯑꯝꯃꯤꯅꯦ ꯎꯗꯕ ꯀꯨꯏꯔꯦ ꯇꯥꯕꯔꯣ ꯑꯩꯅꯦ ꯐꯟ ꯇꯥꯗꯦ
ꯖꯔꯥ ꯃꯇꯝ ꯀꯣ
ꯅꯪꯅ ꯈꯪꯩꯉꯤꯗꯨꯅꯦ ꯃꯗꯨꯗꯤ
ꯑꯣ ꯑꯩꯒꯤ ꯐꯣꯟ ꯑꯃꯗꯣ ꯄꯨꯊꯣꯛꯄ ꯀꯥꯎꯕꯒꯤꯅꯦ ꯑꯩꯒꯤ ꯋꯥꯏ ꯐꯥꯏꯗꯣ
ꯑꯩ ꯂꯣꯕ ꯆꯪꯒꯦ
ꯍꯣꯏ ꯃꯗꯨ ꯅꯪꯒꯤ ꯏꯔꯥꯜꯅꯦ ꯅꯪꯕꯨ ꯌꯥꯝ ꯅꯣꯛꯅꯤꯡꯉꯦ ꯑꯩꯗꯤ ꯍꯣꯏ ꯇꯥꯏꯌꯦ
ꯁꯦꯡꯅꯇꯥꯏꯀꯣ
ꯍꯣꯏ ꯉꯁꯥꯏꯗꯤ ꯇꯥꯏ ꯉꯁꯥꯏꯗꯤ ꯇꯥꯗꯅꯤꯡꯉꯦ ꯇꯋ
ꯍꯧꯖꯤꯛꯇꯤ ꯐꯖꯅ ꯇꯥꯕ ꯅꯠꯇ꯭ꯔꯣ
ꯎꯝ ꯃꯗꯨꯗꯒꯤ ꯈꯔ ꯂꯥꯞꯅ ꯆꯠꯈꯤꯌꯣ ꯍꯥꯏꯗ꯭ꯔꯒ
ꯆꯨꯝꯃꯦ-ꯆꯨꯝꯃꯦ
ꯇꯦꯔꯦ-ꯔꯦ
ꯇꯥꯕ꯭ꯔꯣ
ꯎꯝ ꯀꯔꯤ ꯃꯇꯝꯗꯒꯤ ꯑꯃꯨꯛꯀ ꯌꯨꯝ ꯍꯥꯜꯂꯥꯛꯇꯣꯏꯅꯣ
ꯍꯥꯡꯉꯣ ꯀꯩꯗꯧꯔꯒꯦ ꯅꯪꯕꯣ
ꯀꯦ-ꯀꯦ ꯃꯇꯝꯗꯗꯤ ꯌꯨꯝ ꯀꯥ ꯂꯥꯛꯇꯣꯏꯅꯣ ꯅꯨꯄꯤ
ꯑꯩꯁꯦ ꯌꯨꯝ ꯍꯜꯂꯛꯇꯣ ꯃꯥꯟꯗ꯭ꯔꯦꯕꯣ
ꯂꯥꯅꯤꯡꯗ꯭ꯔꯦ
ꯌꯨꯝ ꯍꯥꯜꯂꯛꯅꯤꯉꯥꯏ ꯃꯥꯟꯗ꯭ꯔꯦꯕ
ꯑꯣ ꯊꯕꯛ ꯌꯥꯝꯅ ꯆꯤꯟꯕ꯭ꯔꯣ
ꯊꯕꯛ ꯌꯥꯝ ꯆꯤꯜꯂꯦ ꯑꯗꯨꯒ ꯑꯕ꯭ꯔꯣꯠꯇ ꯂꯩ ꯑꯕ꯭ꯔꯣꯠꯇ ꯂꯩꯕ ꯍꯦꯟꯅ ꯅꯨꯡꯉꯥꯏꯌꯦ
ꯅꯝꯅꯤꯡꯉꯥꯏ ꯃꯥꯂꯤꯀꯣ ꯃꯄꯥꯟ ꯆꯠꯈ꯭ꯔꯥꯒ ꯎꯗꯕ ꯀꯩꯀꯥ ꯀꯨꯏꯔꯦ ꯂꯩꯁꯥꯁꯨ ꯌꯧꯅ ꯐꯥꯖꯔꯝꯃꯦ
ꯆꯪꯉꯣꯅ ꯅꯪꯁꯨ ꯑꯕ꯭ꯔꯣꯠꯇ
ꯆꯪꯗꯣꯏꯅꯦ ꯍꯧꯖꯤꯛ ꯇꯦꯟ ꯀꯣꯔꯁ-ꯀꯣꯔꯁ ꯂꯣꯏꯔꯒ ꯂꯥꯛꯅꯤ ꯇꯧꯔꯒꯦ
ꯅꯪ ꯆꯪꯉꯝꯗꯥꯏꯗ ꯑꯩꯉꯣꯟꯗ ꯍꯥꯏꯔꯛꯎꯀꯣ ꯑꯩ ꯅꯪꯒꯤ ꯂꯣꯏꯅ ꯁꯦꯝꯕꯤꯒꯦ ꯉꯝꯕꯤꯗꯣ ꯌꯦꯡꯕꯤꯒꯦ
ꯀ꯭ꯔꯤ-ꯀ꯭ꯔꯤ ꯆꯥꯅꯤꯡꯉꯦ ꯄꯨꯔꯛꯒꯦ
ꯀꯅꯥꯗꯅꯣ
ꯀꯔꯤ ꯀꯔꯤ ꯆꯥꯅꯤꯡꯉꯥꯏ ꯄꯨꯔꯛꯑꯒꯦ ꯑꯩ ꯂꯥꯛꯄ ꯀꯥꯟꯗ ꯀꯔꯤ ꯀꯔꯤ ꯆꯥꯅꯤꯡꯕ꯭ꯔꯣ ꯇꯥꯕ꯭ꯔꯣ ꯒꯤ ꯑꯃꯨꯀ ꯑꯗꯨ ꯈ ꯇꯗ꯭꯭ꯔꯦ ꯅꯪ ꯀꯩꯗꯧꯕ ꯇꯥꯕꯣ ꯅꯒꯤ ꯅꯈꯣꯟ ꯇꯥꯗ꯭ꯔ‌ꯦ ꯑꯩꯗꯤ ꯄꯗꯧꯔꯤꯅ‌ꯣ